ꯊꯝꯃꯥꯕꯣ
ꯇꯥꯔꯦ ꯇꯥꯔꯣꯕꯣ ꯃꯔꯨꯝꯀꯤ ꯃꯥꯈꯣꯏꯜꯁꯦ ꯇꯥꯗꯕ ꯀꯨꯔꯦ ꯀꯗꯥꯏ ꯂꯪꯝꯕꯔꯣ ꯈꯜꯂꯕꯤꯅꯦ ꯍꯥꯏꯗꯤ ꯍꯧꯖꯤꯛꯇꯥ
ꯍꯟꯗꯛꯁꯦ ꯊꯕꯛ ꯈꯔ ꯆꯤꯜꯂꯦꯅꯦ ꯑꯗꯨꯅꯅꯤꯅꯦ ꯑꯩꯁꯨ ꯄꯥꯎ ꯐꯥꯎꯔꯛꯀꯗꯕꯗꯨꯗꯣ ꯁꯣꯝꯗ ꯌꯥꯗ꯭ꯔꯕ ꯍꯟꯗꯛꯁꯦ ꯌꯨꯝꯒꯤ ꯊꯧꯗꯧ ꯈꯔ ꯊꯣꯛꯄ ꯍꯥꯏꯇꯥꯔꯦꯅꯦ ꯑꯩꯈꯣꯏ ꯑꯌꯥꯝꯕ ꯑꯃ ꯂꯨꯍꯣꯡꯗꯣꯔꯦ ꯑꯩꯈꯣꯏ ꯇꯥꯃꯣꯗꯣ
ꯄꯥꯎ ꯄꯥꯎ
ꯑꯗꯨ ꯑꯗꯨꯝ ꯃꯔꯨꯞ ꯍꯣꯢ ꯈꯪꯉꯝꯃꯣꯏꯅ ꯑꯩ ꯇꯧꯔꯛꯏꯅꯦ ꯍꯥꯏꯒꯦꯅ ꯍꯌꯦꯡ ꯁꯤꯗ ꯑꯗꯨꯝ ꯊꯕꯛ ꯈꯔꯁꯨ ꯂꯩꯅꯤ ꯑꯗꯨ ꯃꯔꯨꯝꯍꯣꯏꯁꯨ ꯂꯥꯛꯑꯒ ꯄꯨꯟꯗꯥꯁꯨ ꯀꯨꯏꯔꯦ ꯁꯤꯗ ꯄꯨꯟꯅ ꯄꯨꯜꯂꯒ ꯊꯕꯛ ꯏꯪꯈꯥꯡ ꯈꯔ ꯇꯧꯃꯤꯟꯅꯁꯦ ꯍꯥꯏꯒꯦꯅ ꯀꯣꯜ ꯇꯧꯔꯛꯏꯅꯦ
ꯌꯥꯏꯌꯦ ꯃꯔꯨꯞ ꯑꯩꯁꯨ ꯃꯔꯨꯞ ꯑꯗꯨꯝ ꯂꯥꯛꯀꯦ ꯑꯩꯈꯣꯏ ꯃꯔꯨꯞꯁꯤꯡꯁꯨ ꯄꯨꯟꯗꯕ ꯀꯨꯏꯅ ꯍꯥꯏꯕꯗꯤ ꯌꯥꯝ ꯐꯕ ꯄꯥꯎꯅꯤ ꯍꯥꯏꯇꯥꯔꯦ ꯍꯥꯏꯗꯤ ꯆꯥꯛ ꯆꯔꯥꯥꯛ ꯑꯃ ꯆꯥꯃꯤꯟꯅꯕꯁꯨ ꯐꯒꯅꯤ ꯆꯥꯛ ꯍꯥꯎꯁꯨ ꯆꯥꯕ ꯐꯒꯅꯤ ꯑꯗꯨꯒ ꯑꯃ ꯃꯇꯦꯡ ꯄꯥꯡꯅꯔꯦ ꯌꯥꯝ ꯐꯥꯔꯦ ꯃꯔꯨꯞ ꯑꯩ ꯂꯥꯛꯀꯦ
ꯌꯥꯏ ꯌꯥꯏ ꯃꯔꯨꯝ ꯑꯗꯣ ꯏꯇꯥꯎ ꯈꯔ ꯅꯣꯏ ꯃꯅꯥꯛꯀꯤ ꯈꯔ ꯂꯩꯕꯗꯣ ꯃꯣꯏꯁꯨ ꯑꯗꯨꯝ ꯄꯨꯔꯛꯑꯣ ꯃꯤ ꯈꯔ ꯌꯥꯝꯕꯅ ꯍꯔꯥꯎ ꯀꯨꯝꯍꯩ ꯍꯥꯏꯁꯤꯗꯕꯨ ꯌꯨꯝ ꯅꯨꯡꯉꯥꯏꯊꯣꯛꯄ ꯍꯥꯏꯁꯤꯗꯕꯨ ꯃꯤ ꯈꯔ ꯌꯥꯝꯕꯅ ꯅꯨꯡꯉꯥꯏꯗꯅ ꯊꯕꯛ ꯊꯣꯛ
ꯑꯗ ꯑꯩ ꯄꯨꯔꯛꯀꯦꯕꯣ ꯊꯕꯛ ꯏꯪꯈꯥꯡ ꯇꯧꯕ ꯇꯧꯔꯁꯤ ꯑꯗꯣ ꯊꯕꯛ ꯊꯨꯏꯗꯅ ꯃꯤ ꯌꯥꯝꯕ ꯑꯩ ꯄꯨꯔꯛꯀꯦ
ꯃꯥꯅꯦ ꯃꯥꯅꯦ ꯏꯇꯥꯎ ꯑꯗ ꯏꯇꯥꯎ ꯍꯟꯗꯛ ꯏꯇꯥꯎꯕꯨ ꯊꯕꯛ ꯑꯃ ꯍꯣꯠꯅꯈꯤꯕꯗꯨꯕꯨ ꯀꯝꯗꯧꯔꯒꯦ
ꯑꯁ ꯑꯩꯁꯦ ꯑꯗꯨꯅꯤ ꯍꯥꯏꯁꯦ ꯑꯗꯨ ꯅꯍꯥꯟ ꯈꯜꯂꯛꯑꯦ ꯑꯃ ꯍꯣꯠꯅꯈꯤꯕꯗꯣ ꯃꯥꯏ ꯄꯠꯀꯅꯦꯗꯤ ꯈꯜꯂꯦ ꯑꯗꯣ ꯑꯩ ꯍꯧꯖꯤꯛꯁꯤ ꯑꯗꯨ ꯀꯟꯅ ꯉꯥꯏꯔꯤꯕ ꯑꯗꯨ ꯇꯧꯁꯤ ꯍꯥꯏꯗꯣꯂꯛꯄꯒ ꯋꯥꯏ ꯑꯃ ꯁꯪꯉꯅꯤ ꯍꯧꯖꯤꯛ ꯄꯨꯗꯤ ꯍꯥꯏꯗꯣꯛꯇ꯭ꯔꯤꯃꯤꯅ
ꯎꯝ ꯑꯗꯣ ꯍꯧꯖꯤꯛ ꯍꯧꯖꯤꯛꯇꯤ ꯑꯇꯣꯞꯄ ꯑꯗꯨ ꯉꯥꯏꯕ ꯑꯣꯏꯅ ꯑꯇꯣꯞꯄ ꯀ ꯑꯇꯩ ꯑꯃ ꯇꯧꯗ꯭ꯔꯕꯣ ꯍꯥꯏꯁꯦ
ꯑꯗꯨꯕꯨ ꯑꯐꯪ ꯑꯐꯪꯕ ꯑꯃꯗ ꯉꯥꯏꯍꯥꯛꯀꯤ ꯑꯃ ꯑꯃ ꯂꯥꯛꯄ ꯊꯕꯛ ꯍꯥꯏꯗꯤ ꯑ ꯁꯥꯕꯒꯤ ꯍꯩꯄꯒꯤ ꯀꯩ ꯑꯗꯨꯒꯨꯝꯕ ꯆꯠꯄꯗꯤ ꯑꯗꯨꯝ ꯆꯠꯂꯤꯕ ꯃꯔꯛꯇꯤ ꯍꯧꯖꯤꯛ ꯀꯩꯒꯤ ꯍꯅ
ꯑꯁ ꯑꯩꯁꯨ ꯊꯕꯛ ꯑꯃ ꯇ꯭ꯔꯥꯏ ꯇꯧꯈꯤꯕꯅꯦ ꯑꯗꯨ ꯉꯥꯏꯕ ꯑꯣꯏꯅ ꯍꯧꯖꯤꯛꯁꯦ ꯖꯨꯒꯥꯂꯤ ꯁꯨꯔꯤ ꯍꯥꯏꯇꯥꯔꯦꯅꯦ ꯌꯨꯝꯒꯤꯁꯨ ꯌꯨꯝꯒꯤꯁꯨ ꯍꯣꯠꯅꯕ ꯑꯗꯒꯤ ꯏꯁꯥꯒꯤꯁꯨ ꯁꯦꯟꯊꯣꯛ ꯂꯝꯕꯤ ꯑꯣꯏꯖꯕꯅ ꯈꯔ ꯈꯔ ꯇꯧꯗ ꯌꯥꯗꯕꯅꯤꯅ ꯗꯨꯨꯒꯥꯂꯤ ꯆꯦꯛ ꯈꯔ ꯈꯔ ꯁꯨꯔꯦ ꯍꯧꯖꯤꯛ ꯑꯗꯨ ꯃꯔꯨꯞ ꯍꯣꯏꯁꯨ ꯊꯕꯛ ꯁꯨꯐꯝ ꯂꯩꯇ꯭ꯔ ꯗꯤ ꯑꯩꯈꯣꯏ ꯍꯟꯗꯛ ꯃꯤ ꯈꯔ ꯍꯥꯡꯉꯤ ꯀꯣ ꯏꯇꯥꯎ
ꯑꯦ ꯑꯗꯨꯗꯤ ꯌꯥꯝ ꯐꯩꯅꯦ ꯃꯔꯨꯞ ꯑꯩꯁꯨ ꯊꯕꯛꯁꯤ ꯉꯥꯏꯕꯑꯣꯏꯅ ꯅꯍꯥꯟꯗꯩ ꯑꯃ ꯂꯥꯛꯄꯁꯦ ꯑꯩꯗꯤ ꯃꯐꯝ ꯃꯐꯝꯁꯤ ꯆꯞ ꯆꯥꯕꯕꯁꯤ ꯂꯩꯇꯕ ꯊꯕꯛꯁꯤ ꯑꯃꯗ ꯆꯠꯀꯅꯤ ꯑꯃꯗ ꯆꯠꯀꯅꯤꯕ ꯑꯗꯨꯃꯥꯏꯅ ꯃꯔꯨꯞꯅ ꯍꯥꯏꯔꯛꯏꯁꯦ ꯌꯥꯝ ꯑꯧ ꯑꯧ ꯍꯧꯖꯤꯛꯇꯤ ꯗ ꯊꯨꯄꯥꯏ ꯍꯧꯁꯤ ꯊ ꯆꯥꯗꯕꯗꯤ ꯌꯥꯗꯕꯅꯤꯅ ꯄꯩꯁꯥꯁꯨ ꯌꯥꯝꯅ ꯇꯤꯡꯉꯤꯗꯣ
ꯃꯥꯅꯤ ꯃꯥꯅꯤ ꯃꯔꯨꯞ ꯑꯗꯨꯒꯤꯅꯤ ꯑꯩꯅ ꯍꯥꯏꯖꯔꯤꯁꯦ ꯍꯥꯏꯗꯤ ꯑꯩꯁꯨ ꯑꯩꯈꯣꯏ ꯁꯨꯝ ꯊꯕꯛ ꯁꯨꯃꯤꯟꯅꯔꯤꯕ ꯃꯣꯏ ꯍꯣꯏ ꯏꯌꯥꯝꯕꯁꯤꯡꯁꯤꯁꯨ ꯅꯨꯡꯉꯥꯏ ꯅꯨꯡꯉꯥꯏꯇꯦ ꯍꯥꯏꯕꯗꯤ ꯅꯠꯇꯕ ꯑꯗꯨꯁꯨ ꯑꯩꯈꯣꯏ ꯏꯇꯥꯎ ꯃꯁꯤꯡ ꯁꯨꯃꯤꯟꯅꯔꯒꯅ ꯍꯦꯟꯅ ꯅꯨꯡꯉꯥꯏꯕ ꯍꯥꯏꯕ ꯑꯃ ꯐꯪꯒꯅꯤ ꯑꯩ ꯑꯗꯨꯒꯤ ꯊꯥꯖꯕꯗꯨꯒꯤ ꯃꯈꯥ ꯄꯣꯟꯅꯅꯤꯀꯣ ꯑꯩꯅ ꯏꯇꯥꯎꯈꯣꯏ ꯈꯣꯝꯖꯤꯜꯂꯛꯏꯁꯦ ꯏꯇꯥꯎ ꯈꯛꯇ ꯅꯠꯇꯦ ꯑꯇꯣꯞꯄ ꯂꯩꯔꯤꯕ ꯏꯇꯥꯎꯁꯤꯡꯗꯨꯁꯨ ꯑꯩ ꯂꯣꯏ ꯄꯥꯎ ꯂꯣꯏ ꯍꯥꯏꯈ꯭ꯔꯒꯦ ꯍꯥꯏꯗꯤ ꯑꯩꯈꯣꯏ ꯃꯁꯦꯟ ꯃꯥꯟꯅꯔꯒ ꯍꯣꯠꯅꯗ ꯌꯥꯗꯦ ꯇꯧꯗ ꯌꯥꯗꯦ ꯍꯥꯏꯗꯤ ꯃꯃꯥ ꯕꯕꯥ ꯍꯣꯏꯁꯨ ꯑꯍꯟ ꯑꯣꯏꯁꯤꯜꯂꯛꯑꯦ ꯑꯗꯨꯅ ꯄꯩꯁꯥ ꯅꯨꯡꯁꯥꯒꯤ ꯑꯌꯥꯝꯕꯅ ꯑꯩꯈꯣꯏꯗ ꯂꯣꯏꯅ ꯇꯥꯔꯛꯇꯧꯕ ꯉꯥꯛꯇꯅꯤ
ꯑꯗꯨ
ꯍꯧꯖꯥꯡ ꯇꯥ ꯑꯐꯪ ꯑꯐꯪꯕ ꯍꯥꯏꯅꯔꯒ ꯑꯐꯪ ꯑꯐꯪꯕ ꯍꯥꯏꯅꯔꯒ ꯁꯨꯃꯤꯟꯅꯔꯒ ꯍꯤꯡꯃꯤꯟꯅꯕꯗꯣ ꯑꯗꯨ ꯑꯗꯨ ꯄꯥꯝꯕ ꯑꯗꯨꯅꯅꯦ ꯑꯩꯅ ꯃꯔꯨꯞ ꯍꯣꯏꯗꯁꯨ ꯍꯪꯉꯛꯏꯁꯦ
ꯑꯩꯈꯣꯏꯗꯤ ꯅꯈꯣꯏꯗꯤ ꯅꯍꯥꯟꯋꯥꯏꯗꯩ ꯂꯥꯏꯔꯤꯛ ꯇꯧꯔꯤꯉꯩꯗꯩ ꯄꯨꯟꯂꯛꯑꯕꯅꯤꯗꯣ ꯑꯗꯨꯅ
ꯎꯝ ꯃꯥꯅꯤ ꯃꯥꯅꯤ ꯃꯥꯅꯤ ꯃꯔꯨꯞ
ꯑꯗꯨ ꯌꯥꯝꯇꯥ ꯊꯥꯗꯛꯑꯒ ꯇꯧꯕꯔꯁꯨ ꯋꯥꯕꯗꯣ ꯑꯩꯈꯣꯏ ꯄꯨꯗꯤ ꯋꯥꯕ ꯑꯣꯏꯗꯦ ꯑꯗꯨꯗꯤ
ꯎꯝ ꯋꯥꯕꯥ ꯍꯥꯏꯁꯦ ꯋꯥꯔꯁꯨ ꯋꯥꯃꯤꯟꯅꯁꯤ ꯅꯨꯡꯉꯥꯏꯔꯁꯨ ꯅꯨꯡꯉꯥꯏꯃꯤꯟꯅꯁꯤ ꯁꯤ ꯈꯛꯇꯅꯤꯗ ꯑꯩꯒꯤꯗꯤ
ꯍꯣꯏꯌꯦ ꯍꯣꯏꯌꯦ ꯑꯩꯈꯣꯏꯒꯤꯁꯨ ꯁꯔꯨꯛ ꯂꯥꯛꯀꯅꯤꯗ ꯍꯥꯏꯗꯤ ꯍꯧꯖꯤꯛꯇꯤ ꯄꯩꯁꯥꯁꯦ ꯇꯥꯟꯕꯗ ꯋꯥꯔꯕꯅꯤꯅꯀꯣ ꯌꯥꯝ
ꯎꯝ
ꯍꯣꯏ ꯊ ꯁꯨꯔꯁꯦ ꯀꯥꯏ ꯀꯥꯏꯌꯥꯗ ꯈ
ꯑꯁ ꯋꯥꯕ ꯍꯥꯏꯕꯨ ꯀꯩꯅꯣ ꯍꯥꯟꯅꯗꯤ ꯑꯉꯥꯡ ꯑꯣꯏꯔꯤꯀꯥꯟꯗꯗꯤ ꯄꯡꯅꯨꯡ ꯅꯨꯡꯉꯥꯏꯔꯒ ꯍꯥꯏꯗꯤ ꯏꯃꯥ ꯕꯕꯥꯗꯒꯤ ꯂꯧꯔꯒ ꯀꯣꯏꯕꯅꯤ ꯈꯪꯗꯦ ꯆꯠꯄꯅꯤ ꯈꯪꯗꯦ ꯑꯃꯕꯨ ꯇꯧꯔꯣ ꯏꯃꯥ ꯕꯕꯥꯗꯒꯤ ꯍꯥꯏꯔꯒ ꯄꯪꯆꯠꯇ ꯆꯠꯄꯅꯤꯗꯣ ꯍꯧꯖꯤꯛꯇꯤ ꯃꯣꯏꯁꯨ ꯑꯍꯟ ꯑꯣꯏꯁꯤꯜꯂꯛꯑꯝꯅꯤꯅ ꯄꯩꯁꯥ ꯍꯥꯏꯔꯦ ꯈꯨꯠꯇ ꯄꯥꯏꯕꯁꯨ ꯅꯠꯇꯕꯅꯤꯅ ꯑꯗꯨꯃꯥꯏꯅ ꯇꯥꯜꯂꯒ ꯐꯪꯕꯅꯤꯅ ꯍꯥꯟꯅꯒ ꯃꯥꯟꯅꯗ꯭ꯔꯦ ꯍꯥꯏꯇꯥꯔꯦꯅꯦ ꯊꯕꯛ ꯊꯧꯔꯝꯁꯤꯡꯁꯦ ꯑꯗꯩ ꯃꯇꯝ ꯃꯇꯝꯒꯤ ꯃꯇꯨꯡ ꯏꯟꯅꯁꯨ ꯑꯗꯨꯝ ꯍꯥꯏꯗꯤ ꯆꯠꯄ ꯈꯣꯠꯄ ꯑꯃ ꯑꯅꯥ ꯑꯌꯦꯛꯄꯨ ꯌꯥꯎꯔꯁꯨ ꯍꯟꯗꯛꯇꯁꯨ ꯇꯧꯔꯤꯅꯤ ꯑꯩꯈꯣꯏ ꯃꯥꯝꯃ ꯑꯃ ꯑꯃ ꯅꯥꯗꯅ ꯍꯥꯏꯗꯤ ꯄꯩꯁꯥꯒꯤ ꯊꯧꯔꯝ ꯉꯥꯛꯇꯅꯤꯅ ꯃꯣꯏꯁꯦ ꯕꯦꯔꯥ ꯌꯥꯝ ꯀꯥꯏꯌꯦꯕ ꯑꯗꯒꯤ ꯍꯧꯖꯤꯛ ꯇꯧꯔꯤꯕ ꯍꯥꯏꯗꯤ ꯊꯕꯛ ꯁꯨꯐꯝꯇ ꯅꯣꯐꯝ ꯂꯩꯇꯕ ꯍꯥꯏꯇꯥꯥꯔꯦꯅꯦ ꯍꯧꯖꯤꯛ ꯂꯩꯔꯤꯕ ꯐꯤꯕꯝꯁꯤꯗꯁꯨ ꯁꯤꯒꯤꯁꯨ ꯌꯦꯡꯉꯒ ꯍꯧꯖꯤꯛꯇꯤ ꯑꯐꯪ ꯑꯐꯪꯕ ꯑꯩꯅꯅꯤ ꯈꯪꯗꯦ ꯃꯔꯨꯞꯅꯅꯤ ꯈꯪꯗꯦ ꯇꯥꯟꯅꯔꯒ ꯑꯐꯪ ꯑꯐꯪꯕ ꯁꯨꯔꯒ ꯊꯕꯛꯁꯨ ꯑꯇꯣꯞꯄ ꯊꯕꯛꯁꯨ ꯇ꯭ꯔꯥꯏ ꯑꯗꯨꯝ ꯇꯧꯕ ꯌꯥꯏꯀꯣ ꯃꯔꯨ ꯑꯩꯅ ꯁꯤ ꯈꯛꯇꯅ ꯑꯩꯈꯣꯏ ꯀꯩꯅꯣꯅꯤ ꯍꯥꯏꯕ ꯂꯩꯇꯦꯀꯣ ꯁꯤ ꯈꯛꯇ ꯇꯧꯔꯒ ꯑꯩꯈꯣꯏ ꯄꯨꯟꯁꯤꯁꯦ ꯂꯣꯏꯁꯤꯜꯂꯁꯤ ꯍꯥꯏꯕ ꯅꯠꯇꯦꯀꯣ
ꯇꯂꯔ ꯂꯩ ꯀ ꯑꯗꯨꯃꯥꯏꯇꯥꯔꯦ ꯊꯕꯛ ꯑꯃ ꯏꯁꯥꯒꯤ ꯑꯣꯏꯕ ꯊꯕꯛ ꯑꯃ ꯆꯠꯅꯤꯡꯕ ꯃꯇꯝꯗ ꯑꯣꯏꯅꯤꯡꯉ ꯀꯩꯁꯥ ꯑ ꯍꯧꯖꯤꯛꯇ
ꯎꯝ ꯃꯥꯅꯦ ꯍꯥꯏꯗꯤ ꯅꯍꯥꯟꯋꯥꯏꯗ ꯍꯨ ꯑꯁ ꯑꯗꯨꯏ ꯍꯥꯏꯔꯗꯤ ꯑꯉꯥꯡꯒꯤ ꯄꯨꯟꯁꯤꯁꯤꯅ ꯅꯨꯡꯉꯥꯏꯕꯖꯥꯠꯅꯤ ꯏꯇꯥꯎ ꯍꯥꯏꯗꯤ ꯅꯍꯥꯟꯋꯥꯏ ꯋꯥꯈꯜꯗꯨꯗꯁꯨ ꯄ꯭ꯔꯦꯁꯔ ꯂꯩꯇꯦ ꯍꯧꯖꯤꯛꯇꯕꯨ ꯆꯥꯎꯔ ꯁꯥꯥꯡꯉꯕꯅꯤꯅ ꯋꯥꯈꯜꯁꯤꯁꯨ ꯈꯟꯗ ꯌꯥꯗꯣꯏꯅꯤꯒ ꯑꯃꯨꯛ ꯈꯟ ꯀꯥꯟꯗ ꯑꯃꯨꯛ ꯋꯥꯈꯜ ꯃꯝꯕꯒꯁꯨ ꯌꯥꯎꯔꯤ ꯄꯣꯠꯅꯤꯗ
ꯑꯗꯨꯦ
ꯈꯪꯗꯦ ꯈꯪꯗ꯭ꯔꯦꯇꯥꯔꯗꯤ ꯅꯨꯄꯤꯕꯨꯁꯤꯗ ꯇꯧꯔ ꯀꯩꯅꯣ
ꯋꯥ ꯀ ꯋꯥ
ꯑꯗꯨꯅꯦ ꯍꯥꯏꯗꯤ ꯂꯩꯃꯤꯟꯅꯔꯒ ꯁꯤꯌꯥꯔ ꯇꯧꯃꯤꯟꯅꯔꯒ ꯍꯤꯡꯃꯤꯟꯅꯔꯁꯨ ꯌꯥꯏꯗꯅ
ꯑꯩꯈꯣꯏꯗꯤ ꯃꯔꯝ ꯍꯤꯁꯤꯕ ꯑꯃꯗꯤ ꯊꯕꯛ ꯇꯧꯕ ꯑꯣꯏꯅ ꯍꯨꯖꯤꯜꯕ ꯃꯔꯝꯁꯨ ꯋꯥꯗꯅ ꯑꯗꯨꯅ ꯍꯦꯟꯅ ꯐꯔꯛ
ꯎꯝ ꯇꯥꯔꯣ ꯇꯥꯔꯣ ꯃꯔꯨꯞ
ꯑꯔꯦ ꯑꯩꯉꯥꯡ ꯇꯥꯗꯔꯥꯕ
ꯂꯥꯏ ꯈꯤꯇꯪ ꯅꯨꯡꯉꯥꯏꯇꯕ ꯃꯥꯜꯂꯦ ꯈꯤꯇꯪ ꯈꯠ ꯈꯠ ꯇꯧꯋꯦ
ꯇꯥꯕꯔꫭ
ꯇꯥꯏ ꯇꯥꯏ
ꯑꯩꯗꯤꯅ ꯐꯋꯇꯤ ꯊꯥꯎꯖꯟ ꯍꯥꯏꯗꯤ ꯄꯩꯁꯥ ꯅꫭꯡꯁꯥ ꯊꫭꯛꯞ
ꯌꯥ ꯑꯣꯖꯥꯅꯤ ꯑꯗꯨꯁꯨ ꯑꯩꯁꯨ ꯈꯜꯂꯤꯕꯅꯦ ꯃꯔꯨꯞ ꯃꯥ ꯑꯃ ꯄꯥꯏꯗ꯭ꯔꯒꯁꯨ ꯃꯄꯥ ꯄꯥꯏꯔꯗꯤ ꯌꯥꯔꯦ ꯀꯩꯅꯣ ꯍꯥꯏꯕꯒꯤ ꯐꯤꯕꯝꯗꯨꯗꯅꯦ ꯍꯧꯖꯤꯛ ꯂꯩꯔꯤꯁꯦ
ꯃꯇꯣꯝꯇꯒ ꯄꯣꯛꯄꯤ ꯃꯊꯣꯟ ꯑꯅꯤ ꯑꯍꯨꯝꯈꯛ ꯁꯥꯕꯤꯗꯣ ꯑꯗꯨꯏ ꯌꯥꯔꯗꯤ ꯑꯗꯨꯝꯕꯅꯗꯤ ꯐꯔꯕꯖꯥꯠꯅꯤꯗ ꯍꯟꯗꯛ ꯀꯩꯅꯣꯗꯤ ꯑꯩꯈꯣꯏ ꯇꯥꯎ ꯑꯃ ꯂꯨꯍꯣꯡꯒꯦꯗꯣ ꯃꯥꯗꯤ ꯂꯥꯏꯕꯛ ꯐꯔꯦ ꯀꯩꯅꯣ ꯅꯨꯄꯤꯗꯨ ꯃꯇꯣꯝꯗ ꯅꯤꯄꯣꯏꯗꯣ ꯑꯁ ꯅꯪ ꯃꯥꯏ ꯂꯨꯍꯣꯡꯕꯗ ꯂꯥꯛꯈꯤꯗꯕ꯭ꯔꯥ
ꯀꯗꯤ ꯀꯔꯝꯕ ꯃꯔ ꯑꯇꯣꯞꯄ ꯁꯤꯒꯤꯥꯎ ꯐꯥꯎꯉꯗꯕ ꯀ ꯑꯗꯨ ꯇꯥꯗꯔꯤ ꯄꯥꯎꯁꯤ ꯀꯅꯥ ꯀꯔꯝꯕ ꯃꯔꯨꯞ ꯑꫭꯏꯖꯠ
ꯑꯣ ꯑꯣ ꯑꯗꯨꯅꯅꯤ ꯑꯩꯅ ꯑꯖ ꯏꯇꯥꯎ ꯑꯁ ꯀꯩꯅꯔꯣꯝꯒꯤꯗꯣ ꯀꯔꯤ ꯑꯁꯨꯝ ꯆꯤꯡ ꯅꯥꯀꯟꯗ ꯂꯩꯕ ꯀꯔꯤ ꯑꯩꯁꯨ ꯀꯩꯅꯣꯗꯨꯗꯤ ꯀꯥꯎꯈ꯭ꯔꯦꯅꯦ ꯃꯣꯏ ꯑꯦꯛꯖꯦꯛ ꯖꯒꯥꯗꯣ ꯀꯥꯎꯈ꯭ꯔꯦꯅꯦ ꯆꯤꯡ ꯂꯣꯝꯒꯤꯗꯣ ꯍꯥꯟꯅ ꯑꯁ
ꯑꯣ ꯅꯤꯡꯁꯤꯡꯤꯡꯉ ꯅꯤꯡꯆꯤꯡꯉ ꯍꯥꯏꯣ ꯑꯣ ꯑꯗꯨ ꯂꯨꯍꯣꯡꯒꯔꯕꯣꯏꯔꯦ ꯄꯥꯎꯅꯣꯡ ꯇꯥꯗꯦ ꯕꯥꯔꯇꯣꯟꯁꯨ ꯇꯧꯔꯛꯇꯦ
ꯑꯣ ꯑꯩꯅ ꯏꯇꯥꯎ ꯂꯥꯛꯇꯦꯅ ꯈꯜꯂꯤ ꯕꯥꯇꯣꯟ ꯌꯧꯔꯛꯇꯕꯩ ꯑꯣꯏꯔꯦ ꯑꯁ ꯂꯨꯍꯣꯡꯒꯔ꯭ꯦ ꯑꯗꯨ ꯃꯥꯗꯤ ꯃꯔꯥꯏꯕꯛ ꯐꯔꯦ ꯀꯩꯅꯣ ꯃꯔꯥꯏꯕꯛ ꯐꯕ ꯃꯔꯥꯏꯕꯛ ꯐꯕ ꯍꯥꯏꯕꯨ ꯃꯥꯗꯤ ꯄꯨꯔꯥ ꯊꯝꯕꯥꯜ ꯁꯥꯠꯂꯒꯨꯝꯕꯅꯦ ꯃꯇꯣꯝꯇꯁꯨ ꯄꯣꯛꯑꯦ ꯅꯨꯄꯤꯗꯣ ꯑꯗꯨꯗ ꯃꯣꯏ ꯃꯄꯥꯗꯨꯁꯨ ꯀꯩꯅꯣ ꯊꯤꯀꯥ ꯇꯧꯕ꯭ꯔꯥ ꯈꯪꯗꯦꯅꯦ ꯏꯃꯥꯟꯅꯕꯗꯨꯅ ꯊꯤꯔꯤꯗꯨꯒ ꯍꯥꯏꯔꯗꯤ ꯑꯁ ꯃꯥꯗꯤ ꯃꯔꯥꯏ ꯑꯗꯨꯗꯅꯤꯅ ꯑꯩꯅ ꯏꯇꯧ ꯃꯔꯥꯏꯕꯛ ꯌꯥꯝ ꯐꯩ ꯍꯥꯏꯁꯦ ꯅꯨꯄꯤꯗꯨꯅ ꯐꯖꯔꯤꯗꯨꯒ ꯃꯥꯗꯤ ꯊꯤꯔꯤꯗꯨꯒ ꯅꯪ ꯅꯪꯅꯁꯨ ꯈꯪꯉꯤꯗꯨꯅꯤ
ꯑꯗꯨꯅꯦ ꯑꯗꯨꯅꯦ ꯈꯪꯗꯦꯗ ꯑꯈꯣꯏ ꯂꯥꯏꯕꯛꯇꯅ ꯑꯈꯣꯏ ꯂꯥꯏꯕꯛꯇꯅ ꯀꯔꯝ ꯊꯣꯛꯑꯒꯕ ꯃꯤꯒꯤꯅ ꯆꯥꯅ ꯆꯥꯅꯕ ꯐꯪꯒꯔ꯭ꯦꯗꯣ
ꯑꯗꯣ ꯐꯔꯦ ꯏꯇꯥꯎ ꯋꯥꯔꯤꯁꯨ ꯅꯨꯡꯉꯥꯏꯔꯤ ꯑꯩꯗꯣ ꯑꯁ꯭ꯋꯥꯏꯗ ꯍꯥꯏꯐꯦꯠꯇꯪ ꯊꯣꯛꯎꯒꯦ ꯑꯩꯈꯣꯏ ꯂꯩꯀꯥꯏꯒꯤ ꯑꯍꯟ ꯈꯔ ꯀꯩꯅꯣ ꯇꯧꯅꯤ ꯍꯥꯏꯕꯅꯤ ꯁꯥꯟꯅ ꯈꯣꯠꯅꯕꯒꯤ ꯈꯔ ꯈꯟꯅꯅꯤ ꯍꯥꯏꯕꯅꯤ ꯃꯇꯝꯁꯨ ꯌꯧꯁꯤꯜꯂꯛꯑꯦ
ꯑꯣ ꯃꯇꯨꯡ ꯑꯃꯨꯛ ꯄꯥꯎ ꯐꯥꯎꯅꯁꯤ ꯑꯗꯨ ꯂꯨꯍꯣꯡꯕ ꯂꯥꯛꯄꯗꯨ ꯀꯥꯎꯅꯤꯀꯣ ꯍꯣ ꯍꯣ ꯍꯣꯏ ꯊꯝꯃꯦ ꯊꯝꯃꯦ ꯊꯝꯃꯦ